ꯍꯜꯂꯣ ꯎꯝ ꯃꯤ ꯃꯤ ꯑꯃꯅ ꯀꯌꯥꯔꯛ ꯇꯧ ꯌꯥꯒꯦ
ꯅꯪ ꯀꯩꯅꯣ ꯅꯪ ꯀꯥꯗꯥ ꯇꯨꯃꯤꯟꯅꯔꯣ ꯌꯥꯔꯦ
ꯑꯗꯨꯗ ꯁꯨꯝ ꯍꯥꯡꯕꯅꯦ ꯀꯩꯁꯨ ꯇꯧꯔꯝꯃꯣ
ꯏꯃ ꯑꯃꯤꯅꯕꯤꯁꯦ ꯀꯣ ꯇꯥꯕ꯭ꯔꯥ
ꯇꯥꯏ ꯇꯥꯏ
ꯑꯣ
ꯇꯥꯏꯌꯦ ꯇꯥꯏꯌꯦ ꯇꯥꯏꯌꯦ ꯒꯨꯔꯨ ꯍꯥꯏꯒꯗ꯭ꯔ ꯀꯩ ꯍꯥꯏꯅꯤ ꯅꯪ ꯈꯔ ꯍꯩꯕꯗꯨ ꯊꯣꯛꯑꯦ
ꯍꯥꯥ
ꯒꯨꯔꯨ ꯍꯥꯏꯒꯗ꯭ꯔꯥ ꯀꯩ ꯍꯥꯏꯒꯅꯣ ꯅꯪ ꯈꯔ ꯍꯩꯕꯗꯨ ꯊꯣꯛꯑꯦꯕ
ꯀꯩꯅꯣꯅꯦ ꯅꯪ ꯋꯥꯔꯤ ꯅꯪꯁꯦ ꯍꯪꯉꯦ ꯅꯪꯕꯨꯗꯤ ꯐꯅꯌꯥꯝꯕꯨꯗꯤ ꯍꯪꯃꯜꯂꯦ ꯑꯗꯣ ꯅꯪ ꯀꯩꯗꯧꯔꯤꯒꯦ ꯑꯝꯇ ꯉꯥꯏꯌꯣ
ꯇꯨꯁꯦ ꯐꯝꯃꯤ ꯀꯩꯅꯣ ꯍꯧꯖꯤꯛ ꯑꯩ ꯇꯦꯕꯜ ꯍꯧꯖꯤꯛꯇꯤ ꯑꯩ ꯇꯦꯕꯜ ꯌꯧꯔꯦ ꯉꯁꯥꯏ ꯐꯃꯨꯡꯗ ꯂꯩꯔꯝꯕꯅꯤ ꯐꯃꯨꯡꯗ ꯂꯩꯔꯝꯃꯅꯤ ꯇꯦꯕꯜ ꯌꯧꯔꯦ ꯇꯦꯕꯜꯗ ꯐꯝꯃꯤ ꯑꯗꯩ ꯀꯣ ꯀꯣ ꯅꯣꯕꯤ ꯑꯃꯨꯛ ꯄꯥꯔꯒ ꯈꯣꯠꯄꯤ ꯁꯥꯟꯅꯔꯤ
ꯑꯣ ꯋꯥꯔꯤꯁꯥ ꯁꯥꯗꯅ ꯄꯥꯕ ꯍꯩꯕꯔꯣ
ꯂꯥꯢꯔꯤꯛ ꯄꯥꯕ ꯅꯠꯇꯦ ꯑꯗꯨꯝ ꯀꯣꯛꯇ ꯊꯣꯛꯂꯥꯛꯄꯗꯣ ꯈꯣꯠꯄꯤ ꯁꯥꯟꯅꯕꯅꯦ
ꯑꯣ
ꯅꯨꯡꯉꯥꯢꯕꯅꯦ ꯇꯧꯔ ꯁꯥꯟꯅꯔꯒ ꯌꯦꯡꯉꯣ
ꯑꯩꯩꯗꯤ ꯁꯨꯝ ꯇꯧꯈꯤꯗꯕꯩꯔ ꯀꯩꯅꯣ ꯢꯍꯩ ꯍꯩꯅꯗꯦꯗ
ꯑꯗꯨꯝ ꯈꯣꯠꯂꯣ ꯀꯩꯅꯣꯝ ꯑꯗꯨꯝ ꯉꯥꯡꯕ ꯑꯣꯏꯔꯣ ꯀꯩ ꯑꯣꯏꯔꯣ ꯑꯗꯨꯝ ꯈꯣꯠꯄꯤ ꯁꯥꯟꯅꯕ ꯑꯗꯨꯝ ꯅꯨꯡꯉꯥꯏꯕꯅꯦ
ꯁꯥꯟꯅꯥꯅꯤꯡꯉꯥꯗꯤ ꯁꯥꯟꯅꯔꯒꯦ ꯑꯩ ꯍꯜꯂꯣ
ꯑꯗꯨꯗꯤ ꯅꯪꯒꯤ ꯍꯧꯖꯤꯛꯇꯤ ꯀꯦꯔꯤꯌꯔꯗ ꯍꯥꯟꯅ ꯀꯩꯅꯣ ꯇꯧꯒꯦ ꯈꯜꯂꯤꯅꯣ
ꯀꯔꯤ
ꯍꯥꯏꯗꯤ ꯀꯦꯔꯤꯌꯔꯗ ꯍꯥꯟꯅ ꯁꯨꯃꯥꯏꯅ ꯐꯣꯀꯁ ꯇꯧꯔ ꯂꯩꯒꯦ ꯈꯣꯠꯀ‌ꯦ ꯀꯥꯏꯅ ꯈꯟꯕ꯭ꯔꯕ
ꯑꯩꯁꯦ ꯍꯣꯏ ꯈꯜꯂꯦ ꯑꯗꯣ ꯑꯗꯨꯝ ꯃꯥꯔꯛꯇ ꯂꯥꯛꯑꯁꯨ ꯑꯩꯅ ꯑꯩꯅꯁꯨ ꯌꯥꯗꯕ ꯃꯥꯅꯁꯨ ꯌꯥꯗ꯭ꯔꯕ ꯑꯣꯏꯔꯗꯤ ꯀꯩꯁꯨ ꯀꯥꯏꯗꯦ
ꯍꯣꯏ ꯐꯩꯗ ꯑꯗꯨꯅ
ꯍꯥꯏꯗꯤ ꯁꯤꯃꯛ ꯈꯜꯂꯦ ꯍꯥꯏꯕꯁꯨ ꯂꯩꯇꯦ ꯑꯗꯨꯝ ꯃꯇꯥꯡ ꯃꯇꯥꯡꯒ‌ꯤ ꯑꯗꯨꯝ ꯈꯜ ꯀꯦꯔꯤꯌꯔ ꯀꯦꯔꯤꯌꯔ ꯌꯥꯝ ꯈꯟꯕꯁꯨ ꯐꯠꯇꯕꯅꯦ
ꯍꯣꯏ ꯐꯠꯇ‌ꯦꯕ ꯑꯗꯨꯝ ꯌꯥꯎꯒꯗꯕꯅꯤ
ꯀꯦꯔꯤꯌꯔ ꯀꯦꯔꯤꯌꯔ ꯈꯟꯕꯗ ꯑꯔꯤ ꯑꯔꯤꯕꯤ ꯑꯣꯏꯕ ꯌꯥꯝ ꯂꯩꯍꯧꯕꯅꯤꯀꯣ
ꯀꯦꯔꯤꯌꯔ ꯀꯦꯔꯤꯌꯔ ꯈꯟꯂꯤꯉꯥꯏꯗꯤ ꯑꯔꯤꯕꯤ ꯑꯣꯏꯕ ꯌꯥꯝ ꯂꯩꯍꯧꯕꯅꯦꯕ
ꯈꯪꯗ꯭ꯔꯦ ꯑꯗꯨꯗꯤ ꯑꯩ
ꯅꯪ ꯆꯈꯥꯎꯒ ꯁꯣꯛꯇ꯭ꯔꯣ
ꯀꯩꯗꯧ ꯁꯣꯛꯇꯣꯏꯕ ꯑꯧꯗꯤ
ꯆꯈꯥꯎ ꯁꯨꯡꯁ‌ꯣꯛ ꯁꯣꯛꯇꯕꯔ‌ꯣ ꯍꯥꯏꯁꯦ ꯆꯈꯥꯎ ꯁ‌ꯣꯛꯄ ꯍꯥꯏꯁ‌ꯦ ꯀꯃꯟꯅꯤ ꯀꯩꯅ‌ꯣ
ꯀꯩꯗꯧꯕꯩ ꯁꯣꯛꯇꯣꯏꯅ‌ꯣ ꯍꯥꯏꯕꯅꯤꯗ ꯑꯩ ꯀꯩꯝ ꯆꯥꯔꯨꯕ ꯂꯩ ꯀꯩꯗꯧꯗꯣꯏꯅ‌ꯣ
ꯁ‌ꯣꯏ ꯁ‌ꯣꯛꯇꯔꯣ ꯍꯥꯟꯅꯗꯩꯁꯨ ꯁ‌ꯣꯛ
ꯇꯧꯗ‌ꯦꯗ ꯑꯗꯨꯝꯕꯩ
ꯑꯩꯗꯤ ꯁꯣꯛꯑꯦ ꯑꯗꯨꯏꯅꯦ ꯑꯩ ꯍꯪꯉꯛꯏꯁ‌ꯦ ꯅꯪꯗꯤ‌ ꯁ‌ꯣꯛꯇꯔ‌ꯅ ꯅꯠꯇꯦꯍꯦ ꯁꯨꯝ ꯂꯩꯗꯅ ꯆꯥꯈꯥꯎꯁ‌ꯣꯛꯄ ꯑꯁꯦꯡꯕꯩꯅ‌ꯦ ꯆꯈꯥꯎꯁ‌ꯣꯛꯄꯁꯦ ꯀꯃꯟꯅ‌ꯦ ꯍꯧꯖꯤꯛ ꯀꯟꯗꯤ
ꯑꯩ ꯅꯠꯇꯦ ꯑꯩ ꯇꯧꯗꯦ ꯑꯗꯨꯝꯕ
ꯐꯩꯌꯦ ꯐꯩꯌꯦ ꯑꯩꯗꯤ ꯆꯈꯥꯎꯁꯨ ꯁ‌ꯣꯛꯄꯩ ꯑꯩ ꯄꯨꯟꯁꯤꯁ‌ꯦ ꯗ꯭ꯔꯤꯞ ꯀꯥꯞꯄꯁꯦ ꯀꯩꯅꯣ ꯈꯪꯗ꯭ꯔꯤꯕꯀꯣ ꯗꯧꯕ ꯆꯈꯥꯎ ꯁ‌ꯣꯛꯄꯗꯩ ꯀꯥꯞꯄꯨꯔꯕ
ꯑꯩꯅ ꯈ꯭ꯋꯥꯏꯗꯒꯤ ꯀꯤꯕ ꯗ꯭ꯔꯤꯞ ꯀꯥꯞꯄ
ꯑꯣꯄꯔꯦꯁꯟ ꯇꯧꯕꯗꯩꯁꯨ ꯗ꯭ꯔꯤꯞ ꯀꯥꯞꯄꯅ ꯍ‌ꯦꯟꯅ ꯀꯤ
ꯑꯗꯨꯗꯤ ꯅꯪ ꯂꯩꯖꯦ ꯁꯥꯏꯅꯁꯇꯤ ꯂꯩꯌꯦꯕ ꯅꯠꯇ꯭ꯔꯥ
ꯁꯥꯏꯅꯁꯇꯤ ꯂꯩꯌ‌ꯦ
ꯑꯦ ꯁꯥꯏꯅꯁ ꯁꯦ ꯀꯩ ꯂꯝꯗꯅꯣ ꯑꯃ ꯌꯥꯝꯅ ꯍꯩꯕ ꯑꯃ ꯂꯩ ꯍꯥꯏꯕꯅꯤ ꯍ‌ꯣꯏ ꯅꯪꯒꯤꯗ‌ꯣ ꯌꯥꯝ ꯍꯦꯟꯖꯤꯟꯗꯕ ꯑ‌ꯣꯏꯗꯤ ꯀꯩꯁꯨꯝꯕꯨꯗꯤ ꯀꯥꯏꯗꯦ ꯑꯗꯨꯝ ꯍꯦꯟꯖꯤꯟꯕꯒꯤꯗꯤ ꯂꯩ ꯍꯥꯏꯕꯅꯦꯕ
ꯑꯩꯗꯤ ꯀꯩꯁꯨꯝ ꯇꯧꯗꯦ ꯃꯤꯠꯁꯨ ꯃꯤꯊꯧ ꯇꯧꯕꯩꯗ‌ꯣ ꯂ‌ꯦꯟꯂꯨꯔ‌ꯦ ꯀꯩꯁꯨꯝ ꯇꯧꯗꯦ ꯃꯤꯠꯇꯤ ꯁꯣꯛꯇꯦ ꯀꯩꯁꯨꯨꯝ ꯇꯧꯗꯦ ꯑꯗꯨꯝ ꯍꯥꯏꯗꯤ ꯆꯦꯛ ꯑꯗꯨꯝ ꯇꯧꯋ‌ꯦ ꯀꯩꯁꯨꯝ ꯇꯧꯗꯦ ꯑꯗꯨꯝ ꯍꯥꯏ ꯑꯗꯣ ꯏꯁꯄꯔ‌ꯦꯛ ꯀꯨꯝꯕꯗꯤ ꯎꯞꯄꯣ ꯍꯥꯏ ꯍꯥꯏꯗꯤ ꯄꯋꯥꯔ ꯌꯥꯎꯗ꯭ꯔꯁꯨ ꯑꯗꯨꯝ ꯐꯠꯇ ꯍꯥꯎꯊꯤ ꯃꯌꯥꯝ ꯆꯪꯉꯤꯗꯅ
ꯍ‌ꯣꯏ
ꯑꯗ‌ꯣ ꯎꯞꯄꯣꯗꯤ ꯍꯥꯏꯔꯛꯄꯅꯤ ꯑꯩꯅ ꯎꯞꯄꯤꯗꯕ
ꯅꯪꯗꯤ ꯀꯩꯅꯣ ꯇꯧꯕꯔ‌ꯣ ꯅꯪ ꯁꯥꯏꯅꯁ ꯂꯤꯗ‌ꯣ ꯅ‌ꯣꯏꯃꯥ ꯍ‌ꯣꯏꯁꯨ ꯂꯩꯕ꯭ꯔ‌ꯣ ꯅ‌ꯣꯏꯕꯥ ꯑꯥ ꯅꯠꯇ‌ꯦ ꯅ‌ꯣꯏꯃꯥꯍꯣꯏ
ꯀꯩ ꯍꯥꯏꯅ‌ꯣ
ꯁꯥꯏꯅꯁ ꯇꯧꯕꯗꯣ
ꯂꯩꯇꯦꯗ ꯑꯩ ꯏꯇꯣꯝꯇꯅꯤ
ꯑꯗꯨꯝ ꯂꯩꯗꯅ ꯃꯔꯤ ꯆꯠꯄꯁꯨ ꯂꯩꯕꯅꯦꯕ ꯁꯥꯏꯅꯁ ꯀꯨꯝꯕ ꯑꯗꯒꯤ ꯂꯩꯒꯟꯕꯅꯦꯕ ꯑꯗꯨꯃꯥꯏꯅ ꯇꯧꯕ
ꯑꯩ ꯁꯥꯏꯅꯁꯁꯤꯗꯤ ꯑꯩꯅ ꯁ꯭ꯀꯨꯜꯗ ꯑꯉꯥꯡ ꯑꯣꯏꯔꯤꯀꯥꯟꯗ ꯌꯨꯡꯁꯤꯟꯕꯗ ꯂꯩꯈꯤꯕ ꯁꯥꯏꯅꯁꯅꯦ
ꯀꯩ ꯌꯨꯡꯖꯤꯟꯈꯤꯕ‌ꯅ‌ꯣ ꯍꯥꯏꯖꯦ
ꯁꯥꯟꯅꯕꯗ ꯕꯦꯟꯁꯀꯤ ꯃꯆꯤꯗ ꯌꯩꯁꯤꯜꯂꯤꯕ
ꯍꯩꯃꯥ ꯅꯇ‌ꯣꯟꯗ ꯑꯗꯨꯗꯤ
ꯍꯣꯏ ꯏꯁ ꯑꯥ ꯅꯥꯍꯤ ꯌꯥꯝ ꯇꯥꯔꯝꯃ‌ꯦ ꯊꯥꯏꯅꯗꯤ ꯊꯣꯛꯏ ꯀꯩꯅꯣ ꯑꯉꯥꯡ ꯑꯣꯏꯀꯥꯟꯗ ꯅꯥꯍꯤ ꯇꯥꯔꯝꯃ‌ꯦ ꯀ꯭ꯂꯥꯁ ꯐꯥꯏꯚ ꯐꯥꯎ ꯅꯥꯍꯤ ꯇꯥꯥꯔꯝꯃꯦ ꯑꯗꯨꯝ ꯅꯨꯡꯁꯥ ꯈꯤꯇꯪ ꯍ‌ꯦꯛ ꯁꯥꯕꯒ ꯑꯗꯨꯝ ꯇꯥꯔꯝꯃꯦ ꯍꯧꯖꯤꯛꯇꯤ ꯐꯈ꯭ꯔꯦ
ꯑꯣ
ꯁꯤꯔꯝꯒꯗꯧꯔꯕꯅꯤꯅꯦ ꯁꯤꯍꯧꯗꯕꯩ ꯋꯥꯅꯤ
ꯎꯝ ꯀꯟꯕꯅꯦꯕ
ꯎꯝ ꯊꯥꯏꯅꯁꯨ ꯑꯉꯥꯡ ꯀꯥꯟꯗ ꯁꯥꯏꯀꯜ ꯂ‌ꯣꯡꯉꯒ ꯊꯕꯥꯛꯇꯩ ꯏ ꯁꯥꯏꯀꯜꯒꯤ ꯃꯅꯤꯡꯗ ꯇꯣꯡꯅꯕ ꯌꯥꯎꯕꯗꯨꯅ ꯊꯤꯟꯗ
ꯑꯉꯥꯡ ꯑꯣꯏꯔꯤꯗꯗꯤ ꯈꯔ ꯁꯣꯛ ꯂꯥꯛ ꯇꯧꯒꯗꯅ‌ꯦ ꯀꯩꯅ‌ꯣ
ꯍꯦꯟ ꯍꯥꯏꯁꯦ ꯆꯪꯉꯗꯤ ꯆꯪꯗꯦꯗ ꯍꯥꯏꯗꯤ ꯃꯃꯤ ꯇꯥꯜ ꯂꯩꯕꯗꯣ
ꯑꯣ ꯑꯣ ꯅꯪꯗꯤ ꯀꯩꯅꯣꯗꯤ ꯅꯪꯗꯤ ꯗ꯭ꯔꯦꯁꯀꯨꯝꯕ ꯁꯦꯠꯄꯁꯦ ꯈꯃꯥꯏꯅꯁꯨꯔꯨ ꯄꯃꯦ
ꯍꯥꯟꯅꯗ ꯑꯩ ꯁꯤ ꯆꯝ ꯍꯥꯏꯗꯤ ꯆꯝꯅ ꯍꯥꯏꯁꯨ ꯂꯩꯗꯅ ꯍꯥꯏꯗꯤ ꯍꯜꯂꯣ ꯀꯩ ꯍꯥꯏꯡꯅ
ꯥꯏ ꯀꯃꯥꯏꯅ ꯍꯥꯏꯗꯤ ꯁꯨꯝ ꯂꯩꯗꯅ ꯖꯤꯟꯁꯀꯨꯝꯕ ꯄꯥꯝꯖꯕ ꯐꯣꯔꯃꯦꯜ ꯄꯥꯝꯖꯕ ꯇꯣꯉꯥꯟ ꯇꯣꯉꯥꯟ ꯂꯩꯕꯅꯤꯅ ꯃꯤꯖ‌ꯦ ꯌꯥꯝꯅ ꯆꯝꯅ ꯑꯗꯨꯝ ꯁ‌ꯦꯠꯆꯕ
ꯑꯗꯨꯒꯤꯗꯤ ꯃꯇꯥꯡ ꯃꯇꯥꯡꯒꯤ ꯂꯩꯔꯦ ꯂꯣꯏ ꯁꯦꯠꯄ ꯌꯥꯏ ꯀꯩꯅꯣ ꯗ꯭ꯔꯦꯁꯄꯨ
ꯍꯣꯏ ꯑꯗꯨꯕꯨꯗꯤ ꯑꯗꯨꯁꯨ ꯑꯗꯨꯝ ꯑꯩꯗꯤ ꯁꯤꯅ ꯍꯦꯟꯅ ꯄꯥꯝꯖꯩꯌꯦ ꯀꯥꯏꯅ ꯍꯥꯏꯕ ꯃꯤꯁꯨ
ꯑꯗꯣ ꯍꯥꯏ ꯇꯥꯔꯗꯤ ꯐꯦꯁꯟꯗ ꯀꯔꯝꯕ ꯂꯝ ꯍꯥꯏꯗꯤ ꯀꯔꯣꯝ ꯁꯥꯏꯗ ꯆꯠꯅꯕꯗꯣ ꯄꯥꯝꯃꯦ ꯍꯥꯏ ꯇꯥꯔꯗꯤ ꯑ ꯑꯩꯅ ꯈ꯭ꯋꯥꯏ ꯄꯥꯝꯖꯕ ꯂꯝꯁꯦ ꯀꯃꯥꯏꯅ ꯄꯦꯔꯤꯁꯀꯨꯝꯕ ꯁ‌ꯦꯠꯅꯕ ꯗ‍꯭ꯔ‌ꯦꯁꯇꯨ ꯄꯥꯝꯃꯦ
ꯎꯝ ꯑꯗꯤ ꯀ‌ꯣꯔꯤꯌꯥ ꯄꯥꯝꯃꯦ ꯀ‌ꯣꯔꯤꯌꯥ
ꯀꯌꯥꯕ
ꯀ‌ꯣꯔꯤꯌꯥ
ꯀꯩꯅ‌ꯣ ꯇꯥꯗꯤꯏ
ꯀ‌ꯣꯔꯤꯌꯥ ꯄꯝꯃ‌ꯦ ꯍꯥꯏꯕ
ꯈꯪꯗꯦꯗ ꯑꯗ‌ꯣ ꯑꯥꯏ ꯈ‌ꯣꯏ ꯍꯥꯟꯅ ꯑ ꯍꯥꯏꯗꯤ ꯗ꯭ꯔꯦꯁ ꯗ꯭ꯔꯦꯁ ꯁ‌ꯦꯠꯄꯗꯤ ꯑꯗꯨꯝ ꯅꯥꯜꯂꯦꯕꯀꯣ ꯑꯗꯨ ꯈꯪꯗꯦ ꯑꯗꯨꯝ ꯐꯖꯩꯗ ꯃꯣꯏꯅ ꯁꯦꯠꯄꯗ ꯑꯗꯨꯝ ꯅꯥꯟꯅꯗꯤ ꯎꯏ
ꯏꯪꯊꯝꯗ ꯋꯤꯟꯇꯔꯗꯒ ꯀꯩꯅꯣ ꯀꯣꯠ ꯑꯁꯥꯡ ꯕ ꯑꯝꯒ ꯂꯤꯠꯂꯒ ꯑꯗꯨꯃꯥꯏꯅ ꯇꯧꯕꯗꯣ ꯄꯣꯁ ꯇꯥꯗ꯭ꯔꯣ
ꯇꯥꯏ ꯑꯗꯨꯃꯗꯤ ꯇꯧꯅꯤꯡꯗ꯭ꯔꯤ
ꯑꯃꯥꯏꯅ ꯇꯧꯔꯒ ꯕꯨꯠꯁ ꯑꯁꯥꯡꯕ ꯑꯝꯒ ꯇꯣꯡꯉꯒ ꯑꯣꯝꯆꯥꯛ ꯂꯩꯗ ꯀꯦꯗ꯭ꯔꯃꯥꯒ ꯌꯦꯡꯕꯁꯤꯗꯤ ꯂꯣꯏꯔꯦ ꯆꯠꯂ‌ꯣꯍ ꯑꯩ ꯏꯇ‌ꯦꯟ ꯇ‌ꯦꯜꯂꯒ ꯐꯖꯒꯗꯕ ꯍꯥꯏꯕ ꯑꯝ ꯂꯩ ꯃꯤ ꯃꯤ ꯋꯥꯡ ꯆꯥꯎꯕꯗꯣ ꯐꯖꯩ ꯍꯥꯏ ꯋꯥꯅꯤꯗ ꯑꯩꯈꯣꯏꯗꯒꯗꯤ ꯀꯩꯁꯨꯝ ꯐꯖꯇꯧ ꯇ‌ꯦ ꯆꯠꯂꯣ ꯆꯠꯅꯕ ꯆꯠꯅꯗꯕ ꯍꯥꯏꯕ ꯑꯝ ꯂꯩ ꯄꯝꯃꯤꯗꯕꯨ ꯁꯥꯄ‌ꯣꯟ ꯁ‌ꯦꯠ ꯌꯥꯕꯩ ꯇꯥꯏꯞꯇ ꯀꯥꯏ ꯆꯠꯄꯗꯕꯨ ꯁ‌ꯦꯠꯇꯨꯔꯤꯒ‌‌ꯦ
ꯑꯩ ꯊꯗ‌ꯣꯛꯏ ꯍꯥꯏꯖ ꯑꯩꯅ ꯍꯥꯏꯐꯇꯪ ꯄꯥꯝꯕ ꯍꯥꯏꯗꯤ ꯅꯨꯄꯤꯅꯒ ꯁ‌ꯦꯠꯄ ꯁꯨꯡ ꯁꯨꯃꯥꯏꯅ ꯁ‌ꯦꯠꯄ ꯗꯨꯝ ꯄꯥꯝꯃꯦ ꯍꯥꯏꯕꯅꯤꯀꯣ
ꯎꯝ
ꯈꯪꯉꯤꯅ ꯑꯃꯨꯛꯀꯁꯨ ꯁꯨꯝ ꯆꯝꯅ ꯁꯦꯠꯅꯤꯡꯑꯦ ꯗ꯭ꯔꯦꯁꯦ ꯑꯗꯣ ꯑꯃꯨꯛꯀꯁꯨ ꯑꯇꯩꯏꯗꯤ ꯈꯪꯗꯦ ꯈꯣꯡꯉꯣꯛꯇꯤ ꯈꯣꯡꯉꯣꯛꯇꯤ ꯐꯖ ꯐꯖꯕ ꯇꯧꯔꯤꯅꯦ
ꯈꯛꯇꯒꯗꯤ ꯂꯤꯁꯤꯡ ꯇꯔꯥ ꯄꯤꯕꯒ ꯇꯧꯕꯗꯣ ꯀꯩꯅꯝꯟꯗꯕ꯭ꯔꯣꯪꯗꯦ
ꯑꯗꯨ ꯀꯟꯗꯦꯉꯣ ꯑꯩꯗꯤ ꯇꯥꯛꯈꯤꯗ ꯑꯩ ꯍꯌꯦꯡꯉ ꯑꯩꯒꯤ ꯄꯩꯁꯥ ꯈꯔ ꯄꯥꯔ ꯀꯥꯟꯗ ꯑꯩꯗꯤ ꯂꯩꯅꯤ ꯇꯔꯥꯑꯔꯒ ꯂꯥꯛꯂꯥ
ꯑꯁꯗꯤ ꯆꯦ ꯊ
ꯎꯝ ꯍꯥꯏꯗꯤ ꯁꯨꯝ ꯄꯥꯝꯃꯨꯗꯦ ꯑꯩꯅ ꯁꯨꯝ ꯄꯥꯃꯨꯗꯕ ꯍꯥꯏꯗꯤ ꯔꯤꯗ ꯒꯥꯔꯤꯗ ꯄꯥꯝꯃꯨꯗꯦꯀꯣ ꯑꯈꯣꯃꯨꯛꯇ ꯄꯥꯃꯨꯗꯦ ꯄꯥꯃꯨꯗꯦ ꯑꯣ
ꯇꯔ ꯑꯣꯏ
ꯑꯇꯣꯞꯄ ꯑꯇꯣꯞꯄ ꯃꯤꯅꯒ ꯄꯥꯏ ꯕꯦꯛ ꯕꯦꯒꯀꯨꯝꯕꯗꯤ ꯌꯥꯝ ꯄꯥꯝꯅꯕꯀꯣ
ꯍꯣꯏ
ꯕꯦ ꯕ‌ꯦꯛ ꯄꯥꯝꯃꯨꯏ ꯑꯩ ꯄꯥꯝꯃꯨꯗꯕ ꯖꯦꯀꯦꯠ ꯖꯦꯀꯦꯠ ꯑꯃ ꯄꯥꯝꯃꯨꯗꯦ ꯑꯗꯨꯒ ꯒꯥꯔꯤ ꯑꯃ ꯄꯥꯝꯃꯨꯗꯦ ꯈꯣꯡꯎꯞ ꯑꯃ ꯄꯥꯝꯃꯨꯗꯦ
ꯁꯦꯗꯟꯁꯨ ꯇ‌ꯣꯡꯗꯥꯏꯅꯦ ꯀ꯭ꯔꯣꯛꯁ ꯀꯁꯦ ꯄꯨꯔꯥ ꯑꯣꯔꯤꯖꯤꯅꯦꯜꯒ ꯂꯩ
ꯍꯣꯏ ꯑꯗ‌ꯣ ꯑꯩ ꯁꯦꯟꯗꯟ ꯁ‌ꯦꯟꯗꯟꯗꯤ ꯕꯤꯠ ꯌꯥꯎꯗꯦ ꯁꯦꯟꯗꯟꯗꯤ ꯑꯃ ꯍꯦꯛ ꯇ‌ꯣꯡꯉꯁꯨ ꯌꯥꯏ ꯁꯦꯟꯗꯟ ꯀꯩꯗꯧꯒꯦ ꯍꯥꯏꯅꯣ ꯆꯠꯊꯣꯛꯄ ꯇꯣꯡꯉꯁꯨ ꯌꯥꯥꯏ ꯆꯄ꯭ꯔꯤ ꯃꯥꯟꯕ ꯁ‌ꯦꯜꯗꯜ
ꯄꯥꯝꯃꯦꯕ ꯑꯗꯨ ꯒꯥꯔꯤꯒꯨꯝꯕꯗꯗꯤ ꯀ‌ꯣ ꯀꯣꯄꯤ ꯑꯣꯏꯔꯗꯤ ꯌꯥꯔꯦꯗ ꯐꯥꯔꯁ ꯀꯣꯄꯤ ꯂꯩꯗꯅ ꯑꯂꯨꯒꯥꯝ ꯍ‌ꯦꯛꯇ ꯑꯣꯔꯤꯖꯤꯅꯦꯜ ꯇꯧꯕꯗꯨꯗꯤ ꯀꯩꯁꯨꯝ ꯀꯜꯂ‌ꯦ
ꯑ ꯈꯪꯗ‌ꯦꯗ ꯀꯩ ꯍꯥꯏꯅ‌ꯣ ꯑꯩ ꯍꯧꯖꯤꯛ ꯌꯦꯡꯉꯦ ꯄꯤꯟꯇꯔꯦꯁꯇꯅꯤꯉ‌ꯣ ꯄꯟꯇꯔꯦꯁꯤꯇꯗꯤ ꯐꯖ ꯉꯥꯛꯇ ꯊ‌ꯣꯛꯑꯦ
ꯑꯣ ꯄꯤꯟꯇ꯭ꯔꯦꯁꯇꯤ ꯐꯖꯕꯅꯦ ꯃꯤꯁꯦ ꯁꯦꯠꯀ ꯁꯥꯔ ꯊꯝꯃꯦꯁꯤꯗꯤ
ꯑꯗꯣ ꯍꯥꯏꯗꯤ ꯑꯩꯈꯣꯏ ꯁ꯭ꯋꯥꯏꯁꯨ ꯀꯃꯥꯏꯅꯤ ꯐꯦꯁꯟꯁꯨ ꯃꯌꯥꯝ ꯂꯩꯗꯅ ꯁꯨꯝ ꯑꯦꯁꯤꯌꯥꯟꯁꯇ ꯑꯦꯁꯤꯌꯥꯟ ꯀꯜꯆꯔꯁꯨ ꯂꯩ ꯑꯗꯒꯤ ꯑꯩ ꯑꯔꯕꯅ ꯍꯥꯏꯔꯗꯤ ꯌꯨꯔꯣꯄ꯭ꯌꯟ ꯀꯜꯆꯔꯅꯦꯅ ꯄꯥꯝꯃꯤ ꯍꯥꯏꯗꯤ ꯃꯔꯣꯏꯔꯣꯝꯗ ꯍꯥꯏꯗꯤ ꯁꯦꯠꯇꯣꯛꯄꯗ ꯀꯃꯥꯏꯅꯤ ꯁꯦꯠꯣꯛꯄ ꯃꯇꯝꯗ ꯃꯤꯗꯣ ꯀꯟꯐꯤꯗꯦꯟ ꯂꯩꯕꯗꯨꯁꯨ ꯃꯥꯜꯂꯦꯕ ꯑꯩꯁ ꯋꯥꯔꯤꯗꯤꯝ ꯈꯪꯗꯦꯗ ꯅꯪꯉꯥꯏ ꯂꯤꯔꯣꯑꯣ
ꯅꯪ ꯌꯦꯖꯗꯦ ꯏ ꯂꯤ ꯃꯣꯡ ꯍꯂꯕꯗꯅꯤꯖꯗꯦꯒ
ꯅꯪ ꯅꯪꯒꯤ ꯋꯥꯔꯤ ꯑꯣꯏ ꯂꯤꯔꯣ ꯅꯪ ꯊꯥꯏꯅ ꯈꯪꯉꯝꯕꯒꯤ ꯋꯥꯔꯤ ꯂꯤꯔꯣ
ꯑꯁ ꯀ ꯑꯩ ꯃ ꯃ ꯂꯩꯇꯅꯤ ꯍꯥꯏꯒ ꯑꯗꯨ ꯅꯪ ꯀꯩꯅꯣꯗꯤ ꯀꯩꯅꯣ ꯅ ꯍꯥꯏꯗꯣ ꯀꯥꯎꯊꯣꯛꯑꯗꯣ ꯑꯃꯨꯛꯂꯛꯑꯣ
ꯑꯗꯨ ꯅꯣꯏꯅꯪ ꯇꯧꯔꯝꯃꯦꯗꯕꯣ ꯍꯣꯏ ꯃꯥꯟꯅꯩꯌꯦ ꯑꯗꯨ ꯍꯥꯏꯥꯏꯔꯦ ꯀꯩꯅꯣꯝꯗꯤ ꯍꯪꯒꯦ ꯇꯧꯔꯝꯕꯅꯤꯅꯦ ꯑꯩ ꯁꯤꯗꯩ
ꯏ ꯌꯥ ꯌꯥꯏ ꯁꯦꯝ ꯁꯦꯝ ꯗꯤꯐꯦꯟ ꯇꯥ
ꯑꯣ ꯑꯣ ꯑꯣ ꯈꯣꯏ ꯌꯥꯔꯦ ꯌꯥꯔꯦ ꯀꯩꯅꯣꯅꯦ ꯅꯉꯗꯤ ꯀꯄꯤꯂ ꯄ ꯌꯦꯉꯔꯅꯦ
ꯌꯦꯡꯗꯦ ꯌꯦꯡꯗꯕ ꯍꯥꯏꯁꯦ ꯈꯪꯗꯦ ꯀꯥꯏ ꯌꯦꯡꯗꯣꯏꯅꯣ ꯈꯪꯗꯦꯗꯤ ꯌꯦꯡꯗꯦ
ꯗꯨꯗꯗꯨ
ꯌꯨꯇꯨꯞꯇ ꯐꯪꯗꯦ ꯌꯨꯇꯌꯨꯞꯇ ꯐꯪꯦꯤꯂꯝꯒ ꯊꯥꯏꯅ ꯐꯤꯂꯝ ꯉꯥꯛꯇꯅꯦ
ꯍꯣꯏ ꯊꯥꯏꯅꯕꯨꯗꯤ ꯊꯥꯏꯅꯅꯦ ꯊꯥꯏꯅꯁꯨ ꯌꯣꯟꯗꯧꯔ ꯊꯥꯏꯅꯕꯕꯨꯗꯅꯨꯡꯉꯉꯕ ꯂꯩ ꯀꯩꯅꯣ ꯊꯃ
ꯊꯥꯏꯅ ꯐꯤꯂꯝ ꯂꯣꯏ ꯌꯦꯡꯉꯒ ꯀꯩꯅꯣ ꯊꯥꯏꯅ ꯐꯤꯂꯝ ꯌꯦꯡꯖꯕꯨ ꯂ ꯂꯩꯦ ꯀꯅꯝꯕ ꯂꯣꯏ ꯌꯦꯉꯦ
ꯍꯔꯥꯎ ꯍꯥꯔꯒ ꯄꯤꯉꯤꯕ
ꯑꯗꯨꯗꯤ ꯈꯪꯁꯤ
ꯀꯩꯅꯣꯗꯤ ꯊꯕꯥꯇꯣꯟꯗꯤ ꯌꯦꯡ ꯉꯝꯅꯤꯗ
ꯌꯦꯡꯉꯦ ꯑꯗꯨꯗꯤ ꯑꯉꯥꯡꯉꯀꯥꯟ ꯐꯤꯂꯝꯅꯤ ꯀꯩꯅꯣ ꯑꯦ
ꯑꯗꯨꯟꯅꯅꯦ ꯑꯗꯒꯤ ꯇ
ꯑꯣ ꯀꯩꯅꯣꯝ ꯅꯤꯡꯁꯤꯡꯉꯦ ꯃꯅꯤꯄꯨꯔꯤ ꯐꯤꯂꯝ ꯍꯥꯏ ꯀꯩꯅꯣꯝ ꯅꯤꯡꯁꯤꯡꯉꯦ
ꯑꯣ
ꯀꯣ ꯂꯩꯗꯣ ꯃꯅꯤꯄꯨꯔꯒꯤ ꯋꯦꯠ ꯁꯥꯏꯁ ꯑꯃ ꯂꯩꯕꯗꯣ
ꯀ
ꯑꯃ ꯅꯨꯄꯤ ꯑꯃ ꯌꯥꯎꯕꯅꯤꯅꯦ ꯅꯪꯒ ꯃꯤ ꯏꯃꯥꯟꯅꯕ ꯁꯣꯍꯧꯖꯨꯕꯗꯨꯕꯤꯕ
ꯇꯈꯥꯏ ꯈꯥꯏ ꯈꯥꯏ ꯈꯥꯏ ꯈꯥꯏ ꯈꯥꯏ ꯇꯪꯈꯥꯏꯈꯩꯗꯒꯤꯗꯣ ꯑꯗꯨꯗꯣ ꯑꯩꯈꯣꯏ ꯁ꯭ꯋꯥꯏꯗꯩꯅꯦ
ꯑꯗꯨꯅꯤꯗꯨꯒꯤꯩꯅꯣ ꯍꯥꯏꯗꯤ ꯃꯤꯗꯤ ꯌꯥꯝ ꯐꯕꯗꯤ ꯃꯥꯜꯂꯦ ꯅ ꯂꯩꯉꯣ ꯑꯗꯨꯁꯨ
ꯑꯩꯈꯣꯏ ꯂꯝꯄꯥꯛꯇꯗꯤ ꯂꯥꯛ ꯇꯧꯋꯦꯕꯀꯣ ꯑꯃ ꯑꯗꯨꯝ ꯂꯥꯛꯄꯅꯤ
ꯑꯗꯨꯒꯤꯗꯣ ꯏꯁꯩ ꯀꯩꯀꯥ ꯁꯛꯄ ꯂꯣꯏꯝ ꯍ ꯏꯁꯩ ꯀꯩꯀꯥ ꯁꯛꯄꯁꯨ ꯍꯩ ꯃꯥꯜꯂꯦ
ꯍꯥꯏꯔꯑꯝꯅꯦ ꯈꯪꯗꯦ ꯅꯨꯡꯉꯥꯏꯕꯅꯦ ꯌꯦꯡꯕ ꯑꯗꯨꯗꯣ ꯅꯨꯄꯤꯗꯣ
ꯍꯣꯏ ꯅꯤꯡꯁꯤꯡꯉꯦ ꯑꯗꯣ ꯅꯪ ꯅ ꯃꯤ ꯎꯔꯒ ꯅ ꯈ ꯄꯥꯏꯗ ꯑꯗꯃꯤꯗꯣ ꯁꯨꯝ ꯀꯥꯏꯗ
ꯍꯣꯏ ꯅꯨꯡꯉꯥꯏꯕꯒꯤ ꯑꯗꯨ ꯃꯥ ꯑꯦꯇꯤꯡ ꯑꯗꯨꯗ
ꯁꯥꯕꯗ
ꯍꯣꯏ ꯃꯣꯏꯒꯤ ꯋꯦꯕ ꯁꯔꯤꯁꯇꯣ ꯑꯩꯁꯨ ꯌꯦꯡꯉꯝꯃꯦ ꯑꯗꯨꯗꯣ ꯐꯅꯌꯥꯝ ꯁꯥꯡꯕꯅꯤ
ꯀꯥꯎ ꯋꯦꯕ ꯁꯔꯤꯁ ꯃꯃꯤꯡꯒꯗꯤ ꯀꯥꯎꯔꯦꯗ
ꯇꯅꯧꯕꯤ ꯇꯧꯕꯗꯨꯔꯣ
ꯍꯣꯏ ꯍꯣꯏ ꯃꯥꯜꯂꯦ ꯑꯗꯨꯗꯣ ꯅꯨꯄꯤ ꯈꯔ ꯂꯦꯝꯕ ꯃꯥꯟꯕ ꯑꯃ ꯌꯥꯎꯕꯗꯣ ꯑꯃ ꯑꯗꯨꯗꯤ ꯍꯥꯏꯗꯤ ꯃꯁꯛ ꯌꯥꯝ ꯐꯖꯗ꯭ꯔꯁꯨ ꯃꯤꯗꯣ ꯍꯥꯏꯗꯤ ꯑꯃ ꯍꯧꯖꯤꯛꯀꯤ ꯁꯣꯅꯣꯖꯨꯕꯤꯗꯨ ꯅꯠꯇꯕꯗꯣ
ꯎꯝ
ꯑꯗꯨꯗꯣ ꯍꯥꯏꯗꯤ ꯃꯤꯗꯣ ꯀꯩꯥꯍꯥꯏꯅꯤ ꯌꯥꯝ ꯐꯖꯕ ꯅꯠꯇ꯭ꯔꯁꯨ ꯃꯤꯗꯣ ꯋꯥꯡ ꯆꯥꯎꯔꯒ ꯑꯗꯨꯝ ꯍꯥꯏꯗꯤ ꯐꯤꯔꯣꯜ ꯁꯦꯠꯕ ꯐꯖꯩꯕ
ꯎꯝ ꯑꯩꯗꯤ ꯃꯗꯨꯅ ꯌꯦꯡ ꯅꯨꯡꯉꯥꯏ ꯑꯗꯨ ꯑꯣꯏꯇꯥꯔꯁꯨ
ꯍꯣꯏ ꯑꯃꯗꯨꯕꯨꯗꯤ ꯌꯦꯡꯕ ꯅꯨꯡꯉꯥꯏ ꯍꯥꯏꯗꯤ ꯀꯦꯔꯦꯛꯇꯔꯗꯣ ꯑꯦ ꯃꯤ ꯀꯩ ꯋꯦꯕ ꯁꯔꯤꯁ ꯃꯌꯥꯝ ꯂꯩꯕꯁꯦ ꯁꯥꯏꯠ ꯀꯦꯔꯦꯛꯇꯔ ꯍꯥꯏꯅ ꯂꯣꯏ ꯂꯩꯕꯅꯤꯉꯣ ꯅꯣꯏ ꯈꯟꯗꯦꯀꯣ ꯀꯦꯗꯔꯃꯥꯒꯤꯁꯨ ꯁꯥꯏꯠ ꯀꯦꯔꯦꯛꯇꯔꯅ ꯍꯦꯟꯅ ꯅꯩꯕ ꯂꯩꯕꯅꯤ ꯑꯩꯗ ꯌꯦꯡꯗꯦ
ꯏꯁ ꯀꯦꯗ꯭ꯔꯃꯥꯂꯗꯤ ꯀꯩꯅꯣ ꯃꯤ ꯁꯥꯏꯠ ꯁꯥꯏꯠ ꯌꯥꯎꯗꯔꯌꯄꯣꯟꯇꯦ ꯀꯦꯗ꯭ꯔꯃꯥꯗꯗꯤ ꯀꯩꯅꯣ ꯁꯥꯏꯠꯅ ꯇꯧꯔꯛ ꯏꯁꯤꯗꯤ
ꯍꯥꯏ ꯀꯦꯔꯦꯛꯇꯔ ꯍꯦꯟꯅ ꯅꯩꯕ ꯁꯦꯡꯕꯗꯤ ꯁꯝꯅ ꯍꯥꯏꯔꯕ ꯃꯇꯝꯗ ꯃꯤꯅ ꯄꯥꯝꯅꯕ
ꯃꯥꯅꯦ ꯁꯥꯏꯠꯇꯅꯤ ꯀꯩꯅꯣ ꯁꯥꯏꯠꯁꯤꯅ ꯇꯧꯔꯛꯄ ꯊꯕꯛꯁꯤꯅꯦ ꯃꯣꯏ ꯆꯥꯛꯇꯣꯏꯁꯦ
ꯅꯪ ꯅꯥꯔꯨꯇꯣ ꯌꯦꯡꯕꯔꯣ
ꯍꯥ